ꯑꯣ
ꯀꯩꯗꯧꯔꯤꯌ
ꯆꯥꯛ ꯆꯥꯕ ꯂꯣꯏꯔꯒ ꯐꯝꯃꯤꯌꯦ꯫
ꯑ ꯀꯩ ꯏꯟꯖꯥꯡ ꯆꯥꯒꯦ?
ꯉꯁꯤꯗꯤ ꯌꯦꯟ ꯑꯃꯒ ꯀꯥꯡꯁꯣꯏ ꯆꯥꯏ꯫
ꯍꯅꯦ ꯂꯣꯀꯎ ꯌꯦꯟ꯭ꯔꯣ ꯅꯠꯇ꯭ꯔ ꯀꯩ ꯌꯦꯟ꯭ꯔꯣ
ꯅꯠꯇꯦꯗ ꯕꯖꯥꯔꯒꯤ ꯌꯦꯟꯅꯤꯅ
ꯎꯝ ꯍꯥꯎꯕꯅꯦ ꯑꯗꯨ ꯑꯣꯏꯔꯁꯨ ꯐꯖꯅꯕꯨ ꯊꯣꯡꯕꯤꯔꯗꯤ ꯍ-ꯍꯝ ꯑ ꯌꯨꯝ ꯂꯩꯕ꯭ꯔꯣ ꯅꯨꯡꯁꯤꯗꯤ ꯀꯥꯏ ꯀꯥꯏ ꯑꯩ ꯆꯥꯔꯦ
ꯀꯩ ꯃ ꯍ ꯇꯔꯒ
ꯑꯩ ꯉꯁꯤ ꯉꯥ ꯆꯥꯏ
ꯀꯥꯏ ꯏꯉꯥꯔꯣ ꯉꯥꯏꯔꯅ ꯀ
ꯑꯅꯤ ꯕꯖꯥꯔꯗꯒꯤꯍꯥꯎꯕꯤ ꯑꯃ ꯂꯧꯔ ꯆꯥꯔꯦ
ꯍꯧꯕ꯭ꯔꯥ
ꯎꯝ ꯍꯥꯎꯋꯦ꯫ ꯑꯃ ꯉꯥꯗꯣ ꯑꯥꯏꯁꯀꯤ ꯅꯠꯇꯕ ꯍꯤꯡꯕꯗꯨ ꯑꯣ ꯑꯗꯨꯒꯤ ꯑꯗꯨꯝ ꯍꯥꯎꯏ꯫
ꯀꯩꯗꯧꯔꯝꯃꯤꯅꯣ ꯍꯧꯖꯤꯛꯇꯤ
ꯃꯄꯥꯟꯗ ꯑꯗꯨꯝ ꯐꯝꯃꯒ ꯂꯩꯌꯦ ꯍꯧꯖꯤꯛ ꯃꯤ ꯑꯩꯈꯣꯏ ꯌꯨꯝꯗ ꯃꯤ ꯎꯝ ꯃꯩ ꯂꯥꯛꯇꯦ ꯍꯧꯖꯤꯛꯀꯛꯇ ꯃꯣꯠꯈꯤꯌꯦ ꯃꯩꯗꯨ ꯌꯥꯝꯅ ꯏꯔꯤꯒꯨꯂꯔ ꯑꯣꯏꯌꯦ
ꯎꯝ ꯆꯞ ꯃꯥꯟꯅꯩ ꯍꯣꯏꯔꯣꯝꯃꯤꯁꯨ
ꯂꯥꯛꯄ ꯑꯃꯨꯛꯀ ꯑꯃꯨꯛꯀ ꯅꯣꯡ ꯇꯥꯕꯁꯨ ꯅꯠꯇꯦ ꯈꯪꯗꯦ ꯀꯔꯤꯒꯤꯔꯥ
ꯈꯪꯗꯦ ꯅꯨꯡꯁꯤꯠ ꯈꯤꯇꯪ ꯀꯩꯅꯣꯃꯨꯛ ꯇꯧꯔꯗꯤ ꯃꯩ ꯃꯤꯟ ꯃꯨꯠꯂꯦ
ꯑ ꯄꯥꯝꯕꯤꯕꯨ ꯂꯦꯡꯉꯗꯤ ꯃꯩ ꯃꯩꯒꯤ ꯗꯤꯄꯥꯔꯠꯃꯦꯟꯦ ꯑꯗꯨꯝ ꯃꯨꯠꯈ ꯃꯨꯠꯊꯠꯈ꯭ꯔꯅꯤ
ꯆꯨꯝꯕꯨ ꯆꯨꯝꯃꯤꯗ ꯎꯄꯥꯝꯕꯤ ꯀꯩꯅꯣ ꯃꯨꯛꯇ ꯍꯥꯏꯔꯗꯤ ꯕꯦꯔꯥ ꯀꯥꯅꯦꯕ꯫
ꯍꯣꯏ ꯑ ꯃꯨꯊꯠꯄꯁꯨ ꯑꯃꯔꯣꯝꯗꯗꯤ ꯐꯩꯝ
ꯑꯥ ꯉꯁꯤꯗꯤ ꯌꯨꯝ ꯂꯩꯕ꯭ꯔꯥ ꯊꯕꯛ ꯆꯠꯄ꯭ꯔꯥ
ꯑꯩ ꯌꯨꯝ ꯂꯩꯌꯦ ꯑꯩ ꯎꯝ ꯇꯨꯝ ꯌꯨꯝ ꯁꯪꯉꯜꯂꯦ ꯑꯩꯗꯤ ꯅꯪꯗꯤ
ꯑꯩꯁꯨ ꯉꯁꯤꯗꯤ ꯌꯨꯝꯗ ꯂꯩꯗ ꯄꯨꯊꯥꫪꯤ꯫ ꯊꯕꯛ ꯆꯨꯕꯒꯤ ꯋꯥꯕ ꯉꯥꯡꯈ꯭ꯔ
ꯍꯌꯦꯡ ꯁꯟꯗꯦꯒꯤ ꯑꯦꯗꯚꯥꯟꯁ꯫ ꯄꯣꯊꯥꯏ- ꯄꯣꯊꯥꯕ ꯑꯣꯏꫪꯝꯅꯤ ꯃꯤ ꯂꯣꯏꯃꯛ ꯑꯩꯁꯨ ꯃꯤꯁꯨ
ꯃꯥꯅꯦ ꯃꯥꯅꯦꯦ
ꯎꯝ ꯅꯩ ꯕꯣꯜ ꯌꯦꯡꯗꯣꯏꯔꯣ?
ꯍꯣꯏ ꯌꯦꯡꯗꯣꯏꯅꯦ
ꯎꯝ
ꯅꯣꯏꯗꯤ
ꯑꯁ ꯑꯩ ꯑꯩ ꯌꯦꯡꯗꯦꯗ ꯑꯩ ꯋꯥꯔꯜ ꯀꯞ ꯌꯦꯡꯗꯦ
ꯑꯦ ꯀꯩꯒꯤ
ꯑꯁ ꯀꯩꯁꯨ ꯇꯧꯋꯠ ꯊꯦꯡ ꯊꯦꯡꯕꯗꯨꯗ ꯑꯁ ꯑꯗꯨ ꯉꯥꯏꯔ ꯌꯦꯡ ꯂꯩꯔꯗꯤ ꯑꯌꯨꯛꯇ ꯆꯥꯛ ꯏꯟꯖꯥꯡ ꯊꯣꯡꯅꯤꯡꯉꯥꯏ ꯍꯧꯒꯠꯄ ꯉꯝꯃꯔꯣꯏ꯫
ꯑꯦ ꯅꯨꯄꯤꯗꯨꯕꯨ ꯑꯗꯨꯃꯥꯏꯅ ꯑꯕ ꯍꯧ ꯍꯣꯠꯅꯕꯗꯨꯅꯦ
ꯑ ꯅꯨꯄꯤꯅ ꯇꯨꯝꯅꯤꯡꯉꯥꯏ ꯈꯪꯗ꯭ꯔꯕꯣ ꯌꯦ ꯂꯩꯅꯤ ꯌꯥꯔꯔꯣꯏꯗ
ꯍꯥꯏꯕꯗꯤ ꯂꯩ ꯂꯩꯅ ꯃꯦꯠꯁ ꯃꯕ ꯌꯦꯡꯉꯗꯤ ꯁꯪꯅꯤꯗ
ꯀꯔ꯭ꯤ ꯇꯧꯅꯤ ꯑꯩ ꯏꯟꯇꯔ꯭ꯦꯁꯁꯨ ꯌꯥꯝ ꯂꯩꯗꯕ ꯑꯩ ꯕꯣꯜꯗ ꯌꯥꯝ ꯏꯟ ꯗ꯭ꯔꯦꯁ ꯂꯩꯇꯦꯕ ꯑꯗꯨꯒꯤ
ꯑꯌꯥꯝꯕ ꯅꯨꯄꯤꯁꯤꯡꯗꯤ ꯕꯣꯜꯗ ꯏꯟꯇꯔꯦꯁ ꯂꯩꯇꯕꯅꯤ ꯃꯦꯀꯞꯇ ꯑꯣꯏꯅ ꯂꯩꯕꯅꯤ ꯃꯣꯏꯗꯤ
ꯃꯦꯀꯞ ꯇꯁꯨ ꯂꯩꯇ ꯏꯗꯤ ꯀ ꯇꯧ ꯣꯜꯗꯣ ꯑꯁꯦꯡꯕꯗꯗꯤ ꯌꯥꯝ ꯌꯦꯡꯅꯤꯡꯉꯦꯕꯀꯣ ꯑꯁꯦꯡꯕ ꯑꯗꯨꯝ ꯑꯩꯈꯣꯏꯒꯤ ꯖꯒꯥ ꯖꯒꯥꯗ ꯁꯥꯟꯅꯔꯗꯤ ꯅꯨꯡꯇꯤꯛ ꯆꯠꯂꯦꯕ ꯑꯗꯣ ꯑꯗꯨꯝ ꯐꯣꯟꯗ ꯌꯦꯡꯕꯗꯤ ꯀꯌꯥ ꯌꯥꯝ ꯏꯟꯇꯔꯦꯁ ꯂꯩꯕ ꯑꯣꯏꯗꯣꯏꯗꯤ ꯇꯨꯝꯅꯤꯡꯉꯦꯕ ꯑꯗꯨ ꯃꯤ ꯃꯌꯥꯝ ꯂꯩꯔꯒ ꯑꯃꯨꯛ ꯁꯞꯄꯣꯔꯠ ꯇꯧꯅꯔꯒ ꯌꯦꯡꯉꯗꯤ ꯑꯃꯨꯛ ꯅꯨꯡꯉꯥꯏꯅꯤ꯫ ꯠꯇꯕ ꯑꯗꯨꯁꯨ ꯅꯠꯇꯦ ꯐꯣꯟꯗ ꯃꯁꯥ ꯃꯁꯥ ꯌꯦꯡꯉꯅꯤ ꯑꯁ ꯇꯨꯝꯈ꯭ꯔꯅꯤ ꯀꯗꯥꯏꯗꯒꯤ ꯅꯪꯗꯤ ꯅꯪꯒꯤ ꯀꯔꯤ ꯇꯤꯝ ꯁꯞꯄꯣꯔꯠ ꯇꯧꯕ꯭ꯔꯣ ꯅꯪꯗꯤ
ꯑꯩꯗꯤꯗ ꯇꯝ ꯁꯥꯄꯣꯔꯠ ꯑꯒꯗ
ꯑꯣ ꯑꯁ ꯑꯩꯒꯤ ꯀꯟꯇꯦꯛꯇꯔꯣꯏ ꯅꯪꯗꯣ ꯁꯞꯄꯣꯔꯠ ꯇꯧꯕꯁꯦ ꯌꯥꯝꯈ꯭ꯔꯦ
ꯑꯥ
ꯁꯨ ꯁꯨ ꯍꯥꯏꯕ꯭ꯔꯃ
ꯁꯨꯏ ꯍꯥꯏꯕꯅꯦ
ꯑꯩꯏ ꯏꯁꯇꯦꯇꯁ ꯃꯌꯥꯝꯁꯤꯗꯤ ꯌꯦꯡꯕ ꯅꯨꯡꯉꯥꯏꯔꯦ꯫
ꯅꯥꯗ ꯔꯅꯥꯗꯣꯗꯤ ꯁꯤꯗ꯭ꯔꯤꯐꯥꯎ ꯑꯗꯨꯝ ꯁꯄꯣꯔꯠ ꯇꯧꯒꯅꯤꯗ
ꯑꯩꯈꯣꯏꯗꯤ ꯔꯣꯅꯥꯜꯗꯣ ꯇꯤꯝꯁꯨ ꯅꯠꯇꯦ ꯃꯦꯁꯤ ꯇꯤꯝꯁꯨ ꯅꯠꯇꯦ ꯑꯩꯗꯤ ꯅꯦꯃꯥꯔꯅꯦ
ꯍꯥꯥ
ꯅꯤꯃꯔ ꯖꯨꯅꯤꯌꯔ
ꯅꯦꯕꯥꯔꯗꯤ ꯀꯩꯅꯣ ꯕ꯭ꯔꯥꯖꯤꯜ ꯅꯦ
ꯑꯗꯨꯅꯦ ꯑꯗꯨꯗ ꯑꯩꯗꯤꯀꯣ ꯕ꯭ꯔꯥꯖꯤꯜ ꯄꯥꯝꯕꯁꯨ ꯅꯠꯇꯦ ꯑꯗꯨꯝ ꯅꯦꯃꯔꯗꯨ ꯈꯠꯇꯪ ꯄꯥꯝꯃꯦ
ꯑꯁ ꯂꯣꯏꯔꯦꯍꯦ ꯑꯗꯨꯗꯤ꯫
ꯑꯇꯣꯞꯄ ꯃꯥꯒꯤ ꯇꯤꯝꯗꯨꯗꯤ ꯈꯪꯗ꯭ꯔꯦ
ꯅꯪꯒꯤ ꯋꯥꯗꯨꯗꯤ ꯂꯨꯍꯣꯡꯅꯤꯡꯉꯤ ꯅꯨꯄꯥꯗꯤ ꯀꯅꯥꯅꯣ ꯍꯪꯃꯀꯥꯟꯗ ꯈꯪꯗꯦ ꯑꯗꯨꯝ ꯍꯦꯛꯇ ꯌꯥꯏ ꯇꯣꯛꯑꯣ ꯆꯃꯅꯦ
ꯇꯣꯛꯄꯁꯨ ꯑꯁ ꯃꯥ ꯃꯥꯅ ꯄꯥꯝꯕꯅꯤꯅ ꯂꯣꯏꯅ ꯀꯩꯅꯣ ꯇꯧꯅꯔ ꯑꯩꯗꯤ ꯊꯤꯠꯇꯣꯛꯅ ꯀꯩꯁꯨ ꯇꯧꯗꯦꯗ ꯕꫭꯜꯗ ꯌꯦꯡꯕꯤꯈ꯭ꯔꯗꯤ ꯍꯧꯕꯗ ꯌꯦꯡꯕꯤꯔꯗꯤ ꯑꯗꯨꯝ ꯌꯦꯡꯅꯤꯡꯉꯦꯕꯀꯣ ꯑꯗ ꯍꯥꯎꯕꯗꯒꯤ ꯌꯦꯡꯕꯤꯗꯕꯅꯤꯅ ꯊꯣꯏꯗꯣꯛꯅ ꯀꯩꯁꯨ ꯈꯟꯗꯦ
ꯃꯇꯝ ꯃꯇꯝꯒꯤꯅꯤꯗ
ꯍꯣꯏ ꯌꯦꯡ ꯌꯦꯡ ꯌꯦꯡꯉꯨꯒꯗꯤ ꯅꯨꯄꯥꯁꯤ ꯌꯦꯡ ꯑꯃꯨꯛꯇ ꯌꯦꯡꯒꯅꯨꯗꯨ ꯍꯥꯏꯗꯤ ꯍꯥꯏꯕꯗꯤ ꯋꯥꯟꯁ ꯂꯥꯛꯄ ꯉꯥꯛꯇꯧꯅꯤꯀꯣ ꯁꯤꯗꯤꯀꯣ ꯆꯍꯤ ꯈꯨꯗꯤꯡ ꯂꯥꯛꯄꯁꯨ ꯅꯠꯇꯦ ꯑꯗꯨꯝ ꯌꯦꯡ ꯑꯗꯣ ꯅꯨꯄꯥꯁꯤꯡꯅ ꯑꯁ ꯌꯦꯅꯒ ꯑꯃꯨꯛꯀ ꯊꯕꯛ ꯆꯠꯇꯕꯤꯗ ꯑꯗꯨꯝ ꯇꯨꯝꯃ ꯂꯩꯕꯗꯨꯗꯤ ꯌꯥꯗꯦ ꯑꯗꯣ ꯃꯇꯝꯗꯣ ꯁꯤꯖꯤꯟꯅꯕ ꯍꯩꯔꯗꯤ ꯀꯩꯁꯨ ꯀꯥꯏꯗꯦꯗ ꯌꯦ ꯌꯦꯡꯉꯁꯨ
ꯍꯣꯏ ꯍꯣꯏ ꯅꯪ ꯍꯥꯏꯗ ꯍꯤꯖ ꯆꯨꯝꯃꯦ ꯄ꯭ꯔꯥꯏꯖ ꯄꯤꯕ ꯌꯥꯏ ꯃꯤꯊꯥꯏ ꯄꯤꯒꯦ ꯇꯦꯡꯄꯣꯡ ꯑꯣꯏꯒꯦꯔꯥ
ꯑꯁ ꯃꯤꯊꯥꯏ ꯄ꯭ꯔꯥꯏꯖ ꯐꯪ ꯐꯪꯗꯕꯁꯦ ꯌꯥꯝ ꯀꯨꯏꯈꯔꯦ ꯕꯤ ꯕꯤ ꯑꯦꯁ ꯀꯨꯝꯕ ꯂꯩꯕꯁꯨ ꯅꯠꯇꯕꯅꯤꯅ
ꯑꯣꯏ ꯅꯨꯄꯤ ꯑꯉꯥꯡꯗꯗꯤ ꯂꯩꯔꯕꯣ
ꯍꯥꯥ
ꯄꯤ ꯑꯉꯥꯡꯒꯗꯤ ꯂꯩꯔꯕꯣ ꯅꯪꯕꯨ
ꯅꯨꯄꯤ ꯑꯉꯥꯡ
ꯎꯝ
ꯅꯨꯄꯤ ꯑꯉꯥꯡꯗꯤ ꯀꯩꯅꯣ ꯅꯨꯄꯤ ꯑꯉꯥꯡ ꯂꯩꯔꯕꯣ ꯍꯥꯏꯗꯤ ꯅꯨꯄꯥꯗ ꯍꯪꯒꯗꯕ ꯀꯣꯏꯁꯟ ꯁꯟꯅꯤ ꯅꯪꯒꯤꯗꯨꯗꯤ
ꯑꯗꯨꯁꯨꯅꯖꯨ ꯈꯪꯂꯛꯕ ꯌꯥꯏꯅ
ꯂꯩꯔꯦ ꯑꯩꯗꯤ ꯉꯟꯅ ꯌꯨꯝ ꯄꯥꯟꯕꯒꯤꯀꯣ
ꯑꯣ ꯏꯆꯥꯗꯤ ꯑꯌꯥꯁ ꯄꯨꯨꯔꯒꯤ
ꯏꯆꯥ ꯑꯅꯤ ꯂꯩꯌꯦ꯫
ꯅꯨꯄꯤꯔꯥ ꯅꯨꯄꯥꯔꯥ
ꯅꯨꯄꯥꯅꯤ ꯑꯅꯤꯃꯛ
ꯑꯣ ꯀꯂꯥꯁꯖꯤ ꯀꯌꯥ-ꯀꯌꯥ ꯀꯥꯔꯕ
ꯏꯁ ꯀꯥꯗ꯭ꯔꯤ ꯗꯦ ꯀꯤꯌꯥꯔ ꯈꯛꯇ ꯉꯥꯏꯔꯤꯗ
ꯑꯥ
ꯉꯟꯅ ꯌꯨꯝ ꯄꯥꯟꯕꯒꯤꯅꯤꯗ ꯑꯩꯗꯤ ꯅꯪꯗꯤ ꯆꯤꯡꯗ ꯂꯩꯕ꯭ꯔꯣ ꯇꯝꯄꯥꯛꯇ ꯂꯩꯕ꯭ꯔꯣ
ꯑꯩꯗꯤ ꯍꯥꯟꯅ ꯇꯝꯄꯥꯛꯇ ꯂꯩ ꯂꯩꯔꯝꯃꯦ ꯑꯗꯨꯕꯨ ꯍꯧꯖꯤꯛꯇꯤ ꯆꯤꯡꯗ ꯑꯃꯨꯛꯀ ꯇ꯭ꯔꯥꯟꯁꯐꯔ ꯂꯥꯛꯈꯔꯦ
ꯑ ꯀꯩ ꯑ ꯅꯣꯏ ꯂꯧꯒꯨꯝꯕ ꯁꯨꯔ ꯂꯩ ꯁꯨꯅꯕ꯭ꯔꯥ ꯍꯥꯏꯗꯤ ꯅꯣꯏ ꯅꯣꯏ ꯃꯐꯝꯗꯣ
ꯑꯩꯈꯣꯏꯗꯤ ꯊꯥꯏꯅꯒꯤꯗꯤ ꯂꯧꯗꯤ ꯁꯨꯔꯝꯃꯦ ꯑꯗꯨꯕꯨ ꯍꯟꯗꯛꯇꯤ ꯇꯣꯛꯈꯔꯦ
ꯑꯣ ꯀꯩꯒꯤ
ꯀꯩꯁꯨ ꯇꯧꯗꯦꯗ ꯈꯣꯏ ꯏꯃꯧꯃꯅꯨꯡ ꯃꯤ ꯈꯔꯁꯤꯅ ꯃꯣꯏ ꯑꯃꯨꯛ ꯁꯨꯒꯦ ꯍꯥꯏꯕꯗꯨꯗ ꯃꯣꯏ ꯁꯨꯈ꯭ꯔꯦ ꯈꯣꯏꯗꯤ ꯁꯨꯗ꯭ꯔꯦ ꯇꯣꯛꯑꯦ
ꯎ ꯎꯝ ꯎꯝ ꯂꯧ ꯁꯨꯕꯁꯨ ꯋꯥꯗꯤ ꯋꯥꯕꯅꯤꯗ
ꯋꯥꯁꯨ ꯋꯥꯕꯅꯦ ꯄꯩꯁꯥꯁꯨ ꯆꯪꯂꯤꯕ ꯂꯧ ꯁꯨꯕꯁꯤ ꯑꯉꯥꯡ ꯃꯆꯥ ꯌꯣꯛ ꯄꯣꯛꯄꯒ ꯆꯞ ꯃꯥꯟꯅꯕꯅꯦ
ꯆ ꯆꯨꯝꯃꯦ
ꯂꯧ ꯍꯦꯛ ꯂꯧ ꯍꯦꯛ ꯍꯧꯕꯗꯒꯤ ꯂꯣꯏꯗ꯭ꯔꯤꯐꯥꯎ ꯑꯗꯨꯝ ꯄꯩꯁꯥ ꯆꯪꯉꯤꯗ
ꯎꯝ ꯑꯗꯨꯒꯤ ꯁꯨꯔꯨꯛꯇꯤ ꯄꯩꯁꯥ ꯇꯥꯕ ꯄꯩꯁꯥ ꯄꯨꯁꯜꯂꯒ ꯑꯃꯨꯛꯀ ꯂꯩꯕꯗꯨꯅ ꯍꯦꯟꯅ ꯐꯩꯌꯦꯕꯨꯗꯤ ꯁꯨꯕꯗꯤ ꯄꯩꯁꯥꯁꯨ ꯆꯪꯉꯦ ꯑꯗꯨꯒ ꯑꯩꯈꯣꯏ ꯅꯨꯃꯤꯠꯁꯨ ꯃꯥꯡꯉꯦ ꯑꯩꯈꯣꯏ ꯑꯩꯈꯣꯏꯁꯨ ꯑꯃꯨꯛꯀ ꯂꯦꯕꯔ ꯆꯪꯉꯦ ꯀꯣ ꯑꯗꯨꯒꯤ ꯑꯗꯨꯝ ꯄꯤꯁꯥ ꯇꯣꯡꯉꯒ ꯂꯩꯕꯗꯨꯅ ꯍꯦꯟꯅ ꯐꯩ ꯑꯩꯈꯣꯏꯁꯨ ꯁꯨꯃꯥꯏꯅ ꯇꯧꯋꯦ ꯑꯩꯈꯣꯏꯒꯤ ꯂꯧ ꯃꯐꯝꯗꯤ ꯃꯤ ꯀꯅꯥꯁꯨ ꯎꯗꯦ ꯂꯝꯕꯤꯗꯣ ꯒꯥꯔꯤ ꯆꯪꯕ ꯈꯔ ꯋꯥꯕꯒꯤꯀꯣ ꯐꯝꯕꯨꯗꯤ ꯂꯩ ꯑꯗꯨ ꯁꯨꯗꯦ ꯑꯈꯣꯏꯁꯨ ꯃꯤ ꯃꯤ ꯂꯩꯇꯕꯒꯤ ꯃꯤ ꯂꯩꯇ꯭ꯔꯁꯨ ꯁꯨꯕ ꯌꯥꯗꯦꯗ ꯂꯧꯗꯤ ꯑꯌꯨꯛ ꯅꯨꯡ ꯊꯤꯡ ꯏꯁꯤꯡ ꯌꯦꯡꯕ ꯈꯣꯠꯄ ꯀꯅꯥꯅ ꯃꯤ ꯆꯠꯄ ꯂꯩꯇ꯭ꯔꯗꯤ ꯎꯄꯥꯏ ꯂꯩꯇꯦ
ꯑ ꯑꯗꯨꯅꯦ ꯊꯥꯏꯅꯒ ꯍꯟꯗꯛꯀꯤ ꯅꯨꯡꯁꯥ ꯑꯁꯤꯗꯤ ꯃꯥꯟꯅꯗ꯭ꯔꯦ ꯑꯗꯨꯒ ꯃꯤꯒꯤꯁꯤꯀꯣ ꯂꯧ ꯁꯨꯕꯁꯦ ꯋꯥꯏꯌꯦꯅ
ꯑꯣ ꯑꯗꯣ ꯑꯩꯈꯣꯏꯔꯣꯝꯗꯗꯤ ꯂꯧꯁꯦ ꯀꯩꯅꯣ ꯁꯨꯃꯥꯏꯅ ꯇꯧꯋꯦ ꯑꯥ ꯂꯥꯏꯛ ꯑ ꯆꯥꯛ ꯆꯥ ꯇꯣꯛꯔꯒ ꯆꯠꯄꯁꯦ ꯄꯥꯛ ꯆꯠꯅꯗ꯭ꯔꯦ ꯁꯤ ꯇꯝꯄꯥꯛ ꯀꯤ ꯂꯧꯗꯤꯒꯣ ꯐꯧ ꯊꯥꯕꯒꯤ ꯂꯧꯗꯣ ꯑꯗꯨꯗꯤ ꯑꯌꯨꯛ ꯉꯟꯇꯥ ꯆꯠꯂꯦ ꯑꯌꯨꯛ ꯉꯟ ꯇꯥ ꯆꯠꯂꯒ ꯄꯨꯡ ꯇꯔꯥ ꯍꯦꯜꯂꯗꯤ ꯑꯗꯨꯝ ꯌꯨꯝ ꯍꯜꯂꯛꯅꯔꯦ ꯑꯩꯈꯣꯏꯗꯤ
ꯑꯧ
ꯑꯗꯨꯅ ꯅꯨꯡꯉꯥꯏꯌꯦ ꯍꯛꯆꯥꯡꯒꯤꯗꯤ ꯗꯨꯅ ꯐꯕ ꯏꯪꯕ ꯃꯇꯝꯗ ꯊꯕꯛ ꯂꯣꯏꯁꯜꯂꯦꯕ
ꯎꯝ ꯅꯨꯡꯉꯥꯏꯕꯅꯦ ꯑꯗꯨ ꯃꯇꯝꯅꯀꯣ ꯍꯅꯛꯇꯤ ꯌꯥꯗ꯭ꯔꯦ
ꯅꯨꯡꯁꯤꯠ ꯇꯣ ꯌꯥꯝꯝ ꯅꯨꯡꯉꯥꯏꯌꯦ ꯅꯣꯏꯁꯨ ꯅꯨꯡꯁꯤꯠ ꯂꯥꯛꯄ꯭ꯔꯥ
ꯍꯣꯏ ꯂꯥꯛꯌꯦ ꯉꯁꯤ ꯃꯩ ꯃꯨꯠ ꯄ
ꯃꯩꯗꯤ ꯃꯨꯠꯂꯦ ꯑꯗꯣ ꯌꯥꯝꯅꯗꯤ ꯅꯨꯡꯉꯥꯏꯌꯦ ꯃꯄꯥꯟꯗ ꯐꯝꯕꯁꯦ
ꯎꯝ ꯑꯝ ꯃꯄꯥꯟꯅ ꯐꯝꯃꯒ ꯅꯨꯡꯁꯤ ꯆꯥꯕꯗꯣ ꯅꯨꯡꯉꯥꯏ ꯅꯨꯡꯗꯥꯡꯗꯗꯤ
ꯎꯝ ꯍꯣꯏ ꯅꯨꯡꯉꯥꯏꯕ ꯃꯈꯜ ꯑꯃꯅꯦ ꯇꯨꯝꯕꯁꯨ ꯌꯥꯗꯦ ꯁꯥꯕꯅꯤꯅ
ꯎꯝ
꯭ꯂꯥ ꯍꯦꯜ ꯑꯩꯈꯣꯏ ꯌꯨꯝ
ꯑꯗꯣꯝꯗꯗꯤ ꯏꯔꯥꯡꯒꯨꯝꯕꯗꯤ ꯂꯩꯇ꯭ꯔꯣ
ꯂꯩꯌꯦꯅ ꯍꯧꯖꯤꯛꯄꯨ ꯂꯩꯇꯕ ꯃꯐꯝ ꯀꯗꯥꯏꯗ ꯂꯩꯒꯦ ꯂꯩꯌꯦ ꯑꯗꯣ ꯑꯩꯈꯣꯏꯗꯤ ꯈꯔ ꯃꯤꯗꯜ ꯑꯣꯏꯕꯅꯤꯅꯀꯣ ꯈꯔ ꯃꯈꯩꯗꯤ ꯑꯗꯨꯝ ꯐꯩ
ꯑꯣ
ꯑꯗꯣ ꯋꯥꯈꯜꯗꯤ ꯀꯩꯅꯣ ꯇꯧꯋꯦꯗ ꯀꯤꯗꯤ ꯀꯤꯌꯦ ꯆꯠꯊꯣꯛ ꯆꯠꯁꯤꯟꯒꯨꯝꯕꯗꯗꯤꯀꯣ
ꯀꯩꯕꯨ ꯀꯤꯅꯤꯡꯉ ꯂꯩꯕꯅꯦ
ꯈꯪꯗꯦ ꯑꯗꯨꯝ ꯀ ꯍꯥꯏꯗꯤ ꯅꯨꯄꯥꯁꯤꯡ ꯆꯠꯄꯗꯁꯨ ꯑꯗꯨꯝ ꯋꯥꯈꯜꯗꯣ ꯌꯥꯝꯅ ꯄꯤꯁ ꯂꯩꯇꯦꯕ ꯀꯩ ꯍꯥꯏꯁꯅꯣꯉꯥꯏꯅ ꯎꯝ ꯈꯪꯗꯦ ꯑꯩꯈꯣꯏ ꯑꯩꯈꯣꯏ ꯂꯩꯕꯁꯨ ꯀꯣ ꯑꯗꯨꯝ ꯋꯥꯈꯜꯗꯣ ꯍꯥꯁꯤ ꯂꯩꯇꯕ ꯃꯇꯝꯗꯒ ꯍꯧꯖꯤꯛꯀ ꯍꯥꯏꯔꯗꯤ ꯌꯥꯝꯅ ꯀꯩꯅꯣ ꯇꯧꯋꯤ ꯄꯥꯈꯠꯂꯦꯕ ꯅꯨꯡꯗꯥꯡꯗꯒꯨꯝꯕꯁꯨꯀꯣ ꯁꯤ ꯑꯩ ꯀꯩꯅꯣ ꯇꯧꯕꯗ ꯍꯦꯟꯅ ꯄꯥꯈꯠꯄ ꯀꯩꯅꯣ ꯇꯧꯋꯦ ꯄ꯭ꯔꯣꯡꯂꯥꯎꯕꯤꯒꯤ ꯊꯂꯞ ꯇꯣ ꯑꯗꯨ ꯊꯣꯡꯗꯣꯛꯇꯒꯤ ꯑꯗꯨꯝ ꯇꯨꯝꯕꯒꯨꯝꯕꯁꯦ ꯑꯗꯨ ꯑꯗꯨꯝ ꯍꯦꯛꯇ ꯅꯤꯡꯁꯤꯡꯪꯉꯦꯕ ꯌꯥꯝꯅꯅꯨꯡꯥꯏ
ꯍꯣꯏ ꯌꯨꯝꯒꯤ ꯃꯤꯁꯤꯡꯗꯤ ꯀꯅꯈ꯭ꯔꯕ꯭ꯔꯣ
ꯇꯨꯝꯗ꯭ꯔꯤꯗ ꯑꯩꯈꯣꯏ ꯀꯩꯅꯣꯇ ꯂꯩ ꯋꯔꯁꯤꯞ ꯆꯠꯈꯤꯕ ꯂꯩꯌꯦ ꯑꯗꯣ ꯑꯩꯒꯤ ꯏ ꯄꯗꯩ ꯅꯤꯡꯂꯣꯗꯣ
ꯎꯝ
ꯑꯗꯣ ꯁꯤ ꯈꯨꯟꯒꯤ ꯁꯦꯀꯦꯇ꯭ꯔꯤ ꯑꯣꯏꯕꯒꯤ ꯃꯤ ꯑꯁꯤ ꯏꯔꯥꯡꯒꯤ ꯃꯇꯨꯡ ꯏꯟꯅ ꯑꯥꯗ ꯂꯩꯕ ꯌꯥꯗꯕ ꯂꯥꯛꯄꯁꯤꯡꯗꯣ ꯎꯅꯕ ꯂꯥꯛꯑꯦ
ꯑꯣ
ꯃꯤꯗꯣ ꯂꯥꯛꯑꯒ ꯋꯥꯔꯤ ꯁꯥꯟꯅꯔꯒ ꯑꯗꯨꯝ ꯂꯩꯌꯦ ꯇꯨꯝꯅꯗꯦ ꯀꯅꯥꯁꯨ ꯇꯨꯝꯗꯦꯅꯣ ꯍꯧꯖꯤꯛ ꯉꯪꯉꯪ ꯁꯪ ꯇꯨ ꯃꯂꯦ
ꯑꯉꯥꯡ ꯈꯣꯏꯗꯤ ꯉꯟꯅ ꯇꯣꯡꯍꯝꯕꯗꯣ ꯐꯕꯅꯤ
ꯎꯝ ꯇꯨꯝꯈ꯭ꯔꯦ ꯑꯩꯁꯨ ꯊꯕꯛ ꯁꯨꯔꯝꯕꯅꯦ ꯏꯁꯃꯩ ꯃꯣꯠꯄꯒꯤ